ꯇꯥꯏꯌꯦ ꯇꯥꯏꯌꯦ ꯆꯦꯆꯦ ꯍꯦ ꯍꯦ
ꯅꯪ ꯋꯥꯔꯤꯗꯨ ꯑꯃꯨꯛ ꯂꯤꯔꯅꯤ
ꯑꯦ ꯑꯦ ꯑꯦ ꯏꯕꯥꯅꯤꯒꯤ ꯇꯣꯄꯤꯛꯇꯣ ꯂꯣꯏꯗ꯭ꯔꯤꯀꯣ
ꯍꯣꯏ
ꯍꯥꯏꯌꯨꯅꯦ ꯍꯥꯏꯌꯦꯅꯦ ꯅꯪ ꯍꯥꯏꯅꯤꯡꯕ
ꯅꯪ ꯅꯪꯒꯤ ꯀꯣꯏꯁꯟꯗꯨꯀꯣ ꯑ ꯅ ꯑꯈꯣꯏ ꯑꯅꯤꯒꯤ ꯇꯣꯄꯤꯛ ꯇꯨ ꯑꯩ ꯈꯔ ꯑꯉꯥꯡ ꯑꯣꯏꯕ ꯃꯇꯝꯗ ꯀ꯭ꯂꯥꯁ ꯏꯂꯦꯚꯦꯟ ꯇꯨꯋꯦꯜꯚ ꯀꯥꯕ ꯃꯇꯝꯗ ꯑꯩꯅ ꯑꯈꯣꯏꯒꯤ ꯌꯨꯝꯗ ꯍꯪꯕ ꯁꯤꯁꯦ
ꯑꯣ
ꯑꯗꯨꯒꯤ ꯑꯩꯈꯣꯏꯒꯤ ꯌꯨꯝꯒꯤ ꯃꯤꯁꯤꯡꯁꯨ ꯂꯣꯏꯅ ꯅꯣꯛꯔꯒ ꯂꯩꯕꯅꯦ ꯑꯗꯨ ꯅꯨꯃꯤꯠꯇꯨ
ꯑꯣ ꯌꯥꯝ ꯐꯩꯗ
ꯅꯣꯏꯁꯦ ꯑꯗꯨꯒꯨꯝꯕ ꯈꯟꯕ ꯃꯇꯝ ꯑꯣꯏꯕ ꯃꯥꯜꯂꯦ
ꯑꯦꯁ ꯑꯗꯨ ꯃꯇꯝ
ꯅꯪ ꯈꯔ ꯑꯩꯁꯨ ꯅꯣꯏꯒꯤ ꯅꯣꯏ ꯃꯇꯝꯗ ꯑꯗꯨꯃꯥꯏꯅ ꯈꯟꯕꯅꯦꯕ
ꯑꯦ ꯑꯦ ꯌꯥꯝ ꯑꯍꯟꯅꯤꯀꯣ
ꯏꯃꯥ ꯏꯄꯥ ꯏꯃꯥ ꯈꯣꯏ ꯂꯩꯏꯕ ꯑꯈꯣꯏ ꯑꯪꯀꯜ ꯍꯣꯏ ꯂꯩꯕ ꯃꯇꯝꯗ ꯑꯩꯈꯣꯏ ꯕꯣꯕꯣꯛꯁꯨ ꯄꯨꯄꯨꯁꯨ ꯂꯣꯏ ꯂꯩꯌꯦꯗ ꯑꯗꯨ ꯃꯇꯝꯗ ꯑꯩꯅ ꯍꯥꯡꯋꯤꯗꯣ ꯑꯗꯨꯝ ꯅꯣꯏ ꯎꯝ ꯅꯣꯛ꯭ꯔꯒ ꯍꯥꯏꯕꯗꯤ ꯅꯪꯁꯨ ꯍꯡꯉꯨ ꯅꯣꯏ ꯌꯨꯝꯗ
ꯑꯩ ꯌꯥꯝ ꯐꯩꯗ ꯌꯥꯝ ꯐꯩꯅꯦ
ꯑꯗꯨꯒꯤꯅꯦ ꯅꯪ ꯅꯨꯄꯤꯗꯤ ꯑꯉꯥꯡ ꯂꯧꯑꯣ ꯀꯔꯤꯒꯤꯔꯥ ꯅꯨꯄꯤꯒꯤꯗꯤ ꯀꯣꯏꯔꯝꯅꯤ ꯁꯤ
ꯑꯁ ꯅꯨꯄꯤ ꯀꯣꯏꯔꯝꯅꯤ ꯀꯥꯏꯅ ꯅꯪꯒꯤ ꯕꯤꯖꯥꯠ ꯕꯤꯖꯟꯅꯔ ꯔ
ꯈꯪꯉꯦꯗ
ꯑꯦ ꯍꯦ ꯍꯦ ꯅꯠꯇꯦꯗ ꯍꯧꯖꯤꯛꯗꯤ ꯍꯣꯏ ꯑꯩꯈꯣꯏꯁꯨ ꯃꯇꯝ ꯅꯠꯇꯦꯗ ꯃꯇꯝ ꯂꯥꯛꯀꯅꯤꯗ ꯅꯪ ꯅꯪ ꯅꯪ ꯅꯪ ꯀꯣꯏꯔꯝꯕ ꯃꯥꯜꯂꯦꯕ ꯑꯩꯉꯣꯟꯗ ꯍꯥꯏꯕꯗꯣ
ꯍꯩꯄꯥꯗꯤ
ꯅꯪ ꯍꯩꯄꯥ ꯁꯥꯕꯗꯣ ꯅꯪ ꯀꯣꯏꯔꯝꯃꯣ ꯃꯥꯜꯂꯦ ꯃꯥ ꯑꯩꯉꯣꯟꯗ ꯍꯥꯏꯕꯗꯣ
ꯍꯧꯖꯤꯛ ꯍꯧꯖꯤꯛꯀꯥꯟꯒꯤ ꯉꯥꯏꯌꯣ ꯑꯉꯥꯡ ꯌꯥꯝ ꯑꯉꯥꯡ ꯑꯣꯏ ꯑꯗꯨꯝ ꯅꯨꯄꯤ ꯀꯣꯏꯕ ꯉꯥꯛꯇ ꯂꯩ
ꯍꯣꯏꯅꯦ ꯍꯣꯏꯅꯦ ꯍꯣꯏ
ꯅꯒꯗꯗꯤ ꯀ꯭ꯂ꯭ꯂꯥꯁꯦ ꯀ꯭ꯂꯥꯁ ꯁꯦꯚꯦꯟ ꯑꯩꯠ ꯀꯥꯕ ꯅꯨꯄꯤꯁꯤꯡꯗꯣ ꯑꯗꯨꯝ ꯂꯧꯑꯣ ꯃꯣꯏ ꯕꯤ ꯑꯦꯒꯨꯝꯕ ꯀꯥꯕ ꯃꯇꯝꯗ ꯍꯧꯖꯤꯛꯅ ꯌꯦꯡꯕꯤꯈ꯭ꯔꯣꯕ
ꯍꯅꯦ ꯍꯅꯦ
ꯌꯦꯌꯦꯡꯒꯨꯝꯕ ꯀꯥꯕ ꯃꯇꯝꯗ ꯁꯞ ꯂꯥꯎꯍꯥꯎꯔꯣ ꯊꯥꯗꯣꯛꯇꯕꯤꯗ
ꯌꯥꯝ ꯌꯥꯝ ꯌꯥꯝ ꯁꯤꯅꯤꯌꯔ ꯑꯣꯏꯀꯣ
ꯑꯗꯨ ꯃꯇꯝꯗꯗꯤ ꯅꯣꯏꯁꯨ ꯇꯣꯂꯣꯞꯀꯨꯝꯕ ꯆꯥꯕ ꯍꯧꯈ꯭ꯔꯅꯤꯅ
ꯑꯩ ꯑꯗꯨ ꯑ ꯑꯦ ꯑꯦ ꯑꯦ ꯑꯦ ꯑꯦ ꯌꯥꯝ ꯐꯩꯅꯦ ꯅꯪ ꯅꯪꯗꯤ ꯆꯍꯤ ꯀꯌꯥ ꯁꯨꯔꯦ ꯍꯥꯏꯕ꯭ꯔꯥ ꯁꯇꯥꯔ
ꯍꯥꯏꯗꯣ ꯏꯗ ꯅꯪ
ꯑꯩ ꯑꯩꯗꯤ ꯍꯥꯏꯗꯣꯛꯑꯒ ꯅꯪ ꯍꯥꯏꯗꯣꯛꯇ꯭ꯔꯗꯤ ꯂꯣꯏꯔꯦꯍꯦ
ꯑꯩ ꯍꯥꯏꯈ꯭ꯔꯦꯗꯨꯗꯤ ꯌꯥꯝ ꯑꯍꯟꯅꯤ ꯐꯣꯏꯒꯤ ꯇꯥꯝꯅꯦ ꯁꯦ ꯐꯣꯏꯒꯤ ꯇꯥꯝꯅꯦ ꯅꯪ ꯑꯩ ꯍꯥꯏꯒꯦꯕ ꯅꯪ ꯃꯨꯛ ꯐꯒꯤ ꯇꯎꯕꯅꯦꯕ ꯑꯩ ꯌꯥꯝ ꯍꯜꯟꯅꯨꯋꯦ ꯍꯥꯏꯔꯗꯤ ꯅꯪ ꯑꯩꯉꯣꯟꯗ ꯋꯥꯔꯤ ꯁꯥꯟꯅꯅꯤꯡꯉꯣꯏꯕ ꯑꯗꯨꯒꯤ ꯑꯩ ꯋꯥ ꯊꯤ ꯇꯧꯔꯅꯦ ꯅꯪꯉꯣꯟꯗ
ꯑꯗꯨꯂꯨ ꯉꯥꯂꯨꯕꯤꯁꯤꯡꯗꯗꯤ ꯑꯩ ꯌꯥꯝ ꯁꯥꯅꯤꯡꯕꯗꯣ ꯋꯥꯔꯤ ꯁꯥꯟꯅꯥꯅꯕꯗꯣ ꯁꯥꯅꯤꯡꯉꯗꯣ ꯑꯩ ꯍꯧꯖꯤꯛꯇꯪ ꯉꯥꯏ ꯍꯧꯖꯤꯛꯇ ꯉꯥꯏꯔꯤꯕ ꯅꯨꯄꯤ ꯑꯃ ꯅꯪꯉꯣꯟꯗ ꯅ ꯍꯜꯂꯤꯕ ꯃꯥꯁꯨ ꯗꯣꯛꯇꯔꯦꯠ ꯍꯥꯏ ꯅꯠꯇꯦ ꯃꯥꯁꯇꯔ ꯂꯣꯏꯕ ꯉꯥꯛꯇꯅꯦ ꯑꯩ ꯁꯥꯟꯅꯕꯁꯤꯡꯗꯣ
ꯎꯝ ꯃꯤ ꯑꯃ ꯐꯪꯉꯨ ꯃꯥꯜꯂꯦꯗ ꯃꯤ ꯑꯃ ꯐꯪꯕ ꯃꯥꯜꯂꯦꯕ ꯑꯁꯤ
ꯑꯁ ꯅꯪꯗꯤ ꯑꯁ ꯑꯗꯨꯒꯨꯝꯕ ꯇꯣꯄꯤꯛꯇꯣ ꯌꯥꯝ ꯑꯁ ꯗꯤꯛꯂꯤꯗ ꯂꯧꯕꯒꯤꯗꯣ ꯂꯣꯏ
ꯃꯤ ꯑꯩ ꯈꯪꯅꯕ ꯃꯤꯁꯤꯡ ꯑꯗꯨꯃꯥꯏꯅ ꯂꯣꯏ ꯇꯥꯎꯋꯅꯦ
ꯊꯤꯗ꯭ꯔꯗꯤ ꯌꯥꯔꯦ ꯊꯤꯗꯗꯤ ꯌꯥꯔꯦ ꯑꯗꯨꯃꯥꯏꯅ ꯂꯣꯏ ꯍꯥꯏꯌꯦ ꯑꯗꯨꯒꯤꯅꯦ
ꯅꯠꯇꯦ ꯃꯣꯏꯅꯦ ꯑꯩꯉꯣꯟꯗ ꯐꯖ ꯐꯖꯅ ꯋꯥꯅꯤ ꯃꯣꯏꯅ ꯐꯖꯅ ꯐꯖꯅ ꯇꯥꯛꯄꯤꯑꯕꯗ ꯃꯣꯏꯗꯤ ꯄꯨꯔꯥ ꯁꯤꯅꯤꯌꯥꯔꯅꯦꯕ ꯅꯠꯇ꯭ꯔꯣ ꯅꯪ ꯅꯪꯒꯨꯝꯕꯅꯦꯕ ꯎꯝ ꯑꯩꯈꯣꯏ ꯑꯩꯈꯣꯏꯒꯤ ꯇꯤ ꯑꯦꯝ ꯑꯦꯜꯗꯒꯤ ꯈꯛꯇꯅꯦꯕ ꯃꯣꯏ ꯃꯣꯏꯁꯤꯡꯁꯨ ꯑꯩ ꯑꯩ ꯑꯩꯉꯣꯟꯗ ꯎꯔꯗꯤ ꯃꯣꯏꯁꯨ ꯈꯪꯒꯨꯝ ꯇꯧꯔꯅꯤꯕ ꯑꯗꯨꯁꯨ
ꯈꯔꯦ ꯈꯣꯏꯗꯣ ꯍꯧ ꯎꯆꯠ
ꯑꯣ ꯅꯪ ꯀꯥꯏꯗ ꯂꯩꯕ ꯍꯧꯖꯤꯛꯇꯤ
ꯏꯣꯝꯗ
ꯌꯨꯝ ꯅꯣꯏ ꯅꯣꯏꯒꯤ ꯈꯨꯟꯗ
ꯅꯠꯇꯦ ꯑꯁꯤꯗꯅꯦ ꯇ꯭ꯔꯦꯟꯗ ꯂꯩꯥꯛꯕ ꯎꯝ
ꯎꯝ ꯅꯣꯏ ꯅꯣꯏꯒꯤ ꯂꯩꯀꯥꯏꯗꯤ ꯀꯥꯏꯗꯅꯣ
ꯑꯗꯨꯗꯣ ꯑꯣꯏꯗ
ꯍꯤꯟꯁ ꯄꯤꯕ ꯌꯥꯏꯌꯦ ꯅꯪꯒꯤ ꯅꯪ ꯅꯪ ꯅꯪꯒꯤꯁꯨ ꯁꯤꯕꯤ ꯁꯤꯕꯤꯛ ꯁꯦꯟꯁ ꯌꯥꯎꯗꯕ ꯃꯥꯜꯜꯂꯤ
ꯆꯤꯡꯒꯥꯥ ꯐꯝꯗꯣ
ꯆꯤꯡ ꯀꯥ ꯐꯗ ꯑꯣ ꯈꯪꯉꯦ ꯈꯪꯉꯦ ꯇꯤꯅ ꯍꯧꯕꯗꯣ
ꯃꯅꯨꯡ ꯆꯪꯕꯗꯣ ꯅꯠꯇꯕ ꯍꯣꯏ ꯍꯣꯏ ꯍꯣꯏ ꯑꯅꯤ ꯊꯤꯅ ꯍꯥꯎꯕ ꯂꯩꯌꯦꯅ ꯑꯗꯣ ꯑꯩꯈꯣꯏꯅ ꯃꯅꯨꯡ ꯆꯪꯒꯗꯕ
ꯑꯣ ꯑꯣ ꯑꯣ ꯑꯣ ꯈꯪꯉꯤ ꯈꯪꯉꯤ
ꯑꯗꯨꯗꯤ ꯈꯣꯏꯗꯤ ꯇꯤ ꯅꯍꯧꯕꯕ ꯅꯠꯇ ꯑꯦꯟ ꯅꯍꯕꯅꯦ
ꯑꯦ ꯑꯣ ꯑꯣ ꯈꯪꯉꯦ ꯈꯪꯉꯦ
ꯈꯪ꯭ꯔꯝꯅꯤ ꯍꯧꯖꯤꯛꯇꯤ ꯍꯣꯏ ꯑꯁ ꯉꯥꯏꯔꯣꯕꯧ ꯌꯦꯡꯒꯦꯔꯥ ꯅꯣꯏꯁꯨ
ꯍꯣꯏ ꯌꯦꯡꯗꯣꯏꯅꯦ ꯑꯗꯨ ꯉꯥꯏꯕꯒꯤꯅꯦ ꯑꯗꯨ ꯅꯪ ꯍꯥꯏꯗꯤ ꯑꯔ ꯌꯦꯟꯖꯤꯅ
ꯆꯥꯄ ꯃꯥꯟ ꯅꯥꯏꯅ ꯆꯅꯤꯅꯍꯎꯅꯦ ꯔꯁꯤ ꯍꯥꯄꯔꯦꯒ ꯇꯨꯝꯅꯦ ꯍꯥꯏ ꯍꯧꯦ
ꯍꯣꯏꯅꯦ ꯍꯣꯏꯅꯦ ꯉꯝꯗꯣꯏꯅꯦ ꯀꯩꯅꯣ ꯑꯩꯈꯣꯏꯗꯤ
ꯑꯗꯨꯅꯦ ꯏꯁꯄꯦꯟꯁꯨ ꯀꯥꯈ꯭ꯔꯦꯀꯣ
ꯑꯣ ꯑꯩꯈꯣꯏꯒꯤ ꯑꯩꯈꯣꯏꯒꯤ ꯐꯦꯃꯤꯂꯤ ꯉꯥꯛꯇꯅꯦ ꯀꯥꯁꯤꯡꯗꯣ ꯏꯁꯄꯦꯟꯁꯨ ꯑꯩꯈꯣꯏꯒꯤ ꯐꯦꯃꯤꯂꯤꯅꯦ ꯔꯣꯅꯦꯜꯗꯣ ꯐꯦꯟꯁꯤꯡꯅꯀꯣ ꯐ꯭ꯔꯥꯟꯁ ꯂꯣꯏꯔꯒꯦ ꯑꯗꯨꯒ ꯏꯪꯂꯦꯟꯗ ꯍꯣꯡꯈ꯭ꯔꯦ ꯃꯣꯏꯅ
ꯍꯣꯏ ꯋꯥꯔꯝꯅꯤ ꯃꯣꯏꯁꯨ ꯆꯣꯡꯕꯗ
ꯏꯪꯂꯦꯟꯁꯨ ꯁꯤꯔꯅꯗꯤꯀꯣ ꯃꯣꯏ ꯋꯥꯔꯜ ꯀꯞ ꯌꯦꯡꯕꯒꯤ ꯃꯇꯝ ꯂꯣꯏꯔꯦ
ꯏꯣ ꯃꯣꯏꯗꯨꯀꯣ ꯈꯟ ꯈꯜꯂꯒ ꯎꯄꯥꯏ ꯂꯩꯇꯦꯅ ꯁꯄ꯭ꯔꯦꯟꯕꯨ ꯁꯄꯣꯔꯠ ꯇꯧꯒꯅꯤ
ꯑꯥ ꯑꯥ ꯃꯥꯅꯦ ꯋꯥ
ꯎꯝ ꯂꯣꯏ ꯈꯪꯈ꯭ꯔꯦꯕ ꯃꯣꯏꯒꯤ ꯃꯇꯥꯎꯗꯣ ꯅꯣꯏꯁꯨ ꯐꯣꯟꯗ ꯌꯦꯡꯕ꯭ꯔꯥ ꯅꯠꯇ꯭ꯔꯒ ꯇꯤꯚꯤꯗ ꯍꯣꯁꯇꯦꯜꯒꯤ ꯇꯤꯚꯤ ꯂꯩꯕ꯭ꯔꯥ
ꯀꯟꯊꯥꯏꯅꯤꯒꯤ ꯍꯣꯁꯇꯦꯜꯒꯤ ꯄꯤ ꯑꯩꯈꯣꯏꯒꯤ ꯑꯩꯈꯣꯏꯗꯤ ꯇ ꯇꯦꯛꯅꯤꯀꯦꯜꯗ ꯇꯝꯕꯗꯒꯤꯅꯀꯣ ꯑꯩꯈꯣꯏꯒꯤ ꯂꯦꯇꯗ ꯌꯦꯡꯉꯤ
ꯑꯣꯥ ꯑꯩ ꯏꯅꯥꯎ ꯅꯨꯄꯥ ꯑꯃ ꯍꯣꯁꯇꯦꯜꯗ ꯂꯥꯛꯕ ꯑꯩꯈꯣꯏ ꯀꯣꯂꯦꯖꯀꯤ ꯑꯗꯨ ꯅꯨꯄꯥꯗꯤ ꯅꯪꯗꯤ ꯀꯥꯏꯗꯒꯤꯕꯥꯎ ꯌꯦꯡꯕ꯭ꯔꯥ ꯍꯪꯕ ꯃꯇꯝꯗ ꯃꯥꯗꯤ ꯑꯁꯤ ꯑꯩꯈꯣꯏ ꯀꯣꯂꯦꯖ ꯍꯣꯁꯇꯦꯜꯒꯤ ꯇꯤꯚꯤꯗ ꯑꯗꯨꯝ ꯌꯦꯡꯉꯦ ꯍꯥꯏꯕ ꯑꯗꯨꯏꯒꯤ ꯅꯣꯏꯁꯨ ꯂꯩꯕ꯭ꯔꯥꯅ ꯈꯟꯕꯅꯤꯗ ꯑꯩꯗꯣ
ꯑꯩꯈꯣꯏꯗꯤ ꯑꯁ ꯇꯤꯚꯤꯒꯨꯝꯕꯗꯤ ꯂꯩꯇꯦ ꯂꯩꯗꯤ ꯂꯩꯔꯝꯃꯦ ꯑꯗꯨ ꯍꯧꯖꯤꯛꯀꯥꯟꯒꯤꯗꯤ ꯇꯤꯚꯤ ꯌꯦꯡꯕꯒꯤꯗꯣ ꯃꯇꯝꯒꯤ ꯅꯠꯇꯦꯕ
ꯑꯗꯨ ꯑꯣꯏꯔꯁꯨ ꯇꯤꯚꯤꯗ ꯌꯦꯡꯕꯅꯗꯤ ꯅꯨꯡꯉꯥꯏꯌꯦꯅ
ꯍꯣꯏ ꯍꯣꯏ
ꯑꯩꯈꯣꯏꯗꯤ ꯈꯔ ꯑꯔꯤꯕ ꯃꯤ ꯑꯣꯏꯕꯒꯤ ꯃꯥꯜꯂꯦ ꯇꯤꯚꯤꯗ ꯌꯦꯡꯅꯤꯡꯕꯗꯣ
ꯑꯁ
ꯑꯔꯤꯕ ꯃꯤ ꯑꯣꯏꯕꯒꯤ ꯃꯥꯜꯂꯦ
ꯑꯩꯈꯣꯏ ꯈꯨꯟꯒꯤ ꯋꯥꯁꯨ ꯌꯥꯝ ꯍꯩꯔꯝꯅꯤꯅ ꯅꯪꯁꯦ
ꯀꯩꯕꯥ
ꯑꯩꯈꯣꯏ ꯈꯨꯟꯒꯤ ꯋꯥꯁꯨ ꯌꯥꯝ ꯍꯩꯔꯝꯅꯤꯕ ꯅꯪ
ꯍꯣꯏꯅꯦ ꯍꯣꯏꯅꯦ ꯑꯁ ꯂꯦꯇꯦꯁ ꯂꯦꯇꯦꯁꯀꯤ ꯐꯥꯎ ꯈꯪꯕꯅꯦ ꯎꯝ ꯃꯥꯏꯖꯤꯠ ꯂꯣꯝ ꯁꯨ ꯂꯩꯀꯣ ꯅꯣꯏꯒꯤ ꯈꯨꯟꯗꯣ
ꯍꯣꯏ ꯃꯥꯗꯣ ꯇꯤ ꯊꯣꯛꯈ꯭ꯔꯦ ꯁꯤꯐꯥꯏ ꯇꯧ
ꯎꯝ ꯆꯤꯄꯥꯏꯒꯤꯗꯣ ꯑꯁ ꯌꯥꯝ ꯐꯩꯅꯦ ꯃꯥꯒꯤꯗꯣ
ꯎꯝ
ꯎꯝ ꯇꯥꯒꯨꯝ ꯇꯧꯋꯦ ꯃꯥꯁꯨ
ꯇꯤꯟꯅꯕꯗꯤ ꯅꯨꯡꯉꯥꯏꯕꯅꯦ ꯑꯗꯨ ꯅꯨꯄꯥꯗꯣ
ꯍꯣꯏ ꯅꯨꯡꯉꯥꯏꯕꯅꯦ ꯑꯗꯨꯝ ꯅꯨꯡꯉꯥꯏꯅꯤ ꯅꯣꯛꯐꯦꯠ ꯅꯣꯛꯐꯦꯠ ꯇꯧꯔꯒꯀꯣ
ꯍꯣꯏ ꯌꯥꯝ ꯅꯣꯛꯄꯅꯦ
ꯑꯩ ꯑꯩ ꯑꯩꯒꯨꯝꯕꯅꯦ ꯃꯥꯁꯨ
ꯎꯝ ꯅꯪꯁꯨ ꯇꯤꯟꯅꯕ ꯅꯨꯡꯉꯥꯏꯅꯤꯉꯥꯏ ꯃꯥꯜꯂꯦ
ꯑ ꯑꯩꯒꯨꯝꯕꯅꯦꯕ ꯃꯥꯖꯨ ꯌꯥꯝ ꯑꯁ ꯅꯣꯛ
ꯅꯪ ꯅꯣꯏ ꯅꯣꯏ ꯈꯨꯟꯒꯤ ꯗꯥꯝꯒꯤ ꯃꯅꯥꯛꯇ ꯂꯩꯕ꯭ꯔꯥ ꯅꯠꯇ꯭ꯔꯒ ꯌꯥꯝ ꯂꯥꯞꯄ ꯆꯠꯄ꯭ꯔꯥ ꯅꯣꯏꯗꯨ
ꯑꯩꯗꯤ ꯑꯗꯨꯝ ꯀꯦꯄꯤꯇꯥꯜꯗ ꯂꯩꯗ ꯑꯗꯨ ꯁꯦꯟꯇꯔꯗ ꯃꯌꯥꯏꯗ
ꯑꯗꯣ ꯗꯥꯝ ꯂꯩꯕ ꯃꯐꯝꯗ ꯅꯠꯇꯦꯀꯣ
ꯍꯣꯏ ꯑꯩꯗꯤ ꯕꯖꯥꯔꯗ ꯂꯩꯌꯦꯕ ꯎꯝ ꯕꯖꯥꯔꯗꯅꯦ
ꯅꯪ ꯆꯠ ꯑ ꯕ ꯑꯥ ꯑꯩꯈꯣꯏꯒꯤ ꯈꯨꯟꯗ ꯅꯪ ꯆꯠꯂꯨꯔꯕꯣ
ꯆꯠꯇ꯭ꯔꯤꯌꯦ ꯑꯃꯐꯥꯎ
ꯑꯣ ꯆꯠꯇ꯭ꯔꯤꯕꯣ
ꯆꯠꯇ꯭ꯔꯤꯌꯦ ꯍꯣꯏ ꯑꯩꯅ
ꯄꯨꯅꯦ
ꯅ ꯆꯠꯀꯦ ꯇꯧ ꯑꯩꯅꯅꯦ ꯅꯍꯥꯟ ꯑꯩꯈꯣꯏ ꯀꯣꯂꯦꯖ ꯀꯥꯕ ꯃꯇꯝꯗ ꯄꯤꯛꯅꯤꯛ ꯆꯠꯄꯅꯦꯕ ꯑꯗꯨ ꯃꯇꯝꯗ ꯑꯩꯅ ꯀ꯭ꯔꯤ ꯇꯧꯕꯒꯤꯔ ꯈꯪꯗꯦ ꯑꯩ ꯌꯥꯝ ꯆꯠꯅꯤꯡꯕꯅꯦꯕ ꯅꯣꯏ ꯈꯨꯟꯗꯣ ꯁꯤ ꯍꯦꯛ ꯂꯥꯛꯔꯒ ꯑꯗꯣ ꯀꯔꯤꯒꯤꯔꯥ ꯍꯩꯄꯥ ꯁꯥꯔꯒ ꯆꯠꯇꯕ ꯑꯗꯨ ꯅꯨꯃꯤꯠꯇꯣ ꯑꯩ ꯁꯥꯎꯅꯤꯡꯉꯦ ꯏꯊꯟꯇ ꯏꯅꯥꯎ ꯑꯣ ꯏꯃꯥꯟꯅꯕꯤꯈꯣꯏ ꯌꯨꯝꯗ ꯉꯥ ꯊꯣꯡꯕ ꯆꯥꯏ ꯍꯥꯏꯌꯦ ꯌꯥꯝ ꯍꯥꯎꯋꯦ ꯍꯥꯏꯌꯦ
ꯎꯝ
ꯃꯔꯛ ꯃꯔꯛꯇ ꯅꯣꯏ ꯗꯥꯝꯒꯤ ꯉꯥꯗꯣ ꯆꯥꯕ ꯐꯪꯉꯦꯗ ꯏꯃꯥꯟꯅꯕꯤ ꯑꯃ ꯂꯩꯕꯒꯤ ꯆꯥꯛꯁꯨ ꯆꯥꯕ ꯐꯪꯉꯦ ꯃꯔꯛ ꯃꯔꯛ ꯅꯍꯥꯟꯗꯣ ꯃꯣꯏ ꯌꯨꯝꯗꯒꯤ ꯄꯨꯑꯦꯅ ꯑꯩꯒꯤꯁꯨ ꯈꯔ ꯄꯤꯔꯤꯕ
ꯑꯣ ꯃꯥ ꯃꯥꯗꯤ ꯗꯥꯝꯒꯤ ꯗꯥꯝꯒꯤ ꯃꯅꯥꯛꯇ ꯂꯩꯌꯦ ꯍꯥꯏꯕꯔꯣ
ꯍꯣꯏ ꯗꯥꯝ ꯃꯅꯥꯛꯇ ꯂꯩꯌꯦ ꯍꯥꯏꯌꯦ ꯃꯣꯏꯗꯤ ꯅꯣꯏ ꯑꯗꯨꯔꯣꯝꯗꯨꯗꯤ ꯈꯪꯅꯥꯄ ꯃꯤ ꯌꯥꯝ ꯂꯩꯌꯦꯗ ꯑꯩꯁꯨ ꯏꯃꯥꯟꯅꯕꯁꯤꯡꯁꯨ
ꯑꯗꯣ ꯅꯪꯒꯤ ꯂꯩꯕ ꯃꯐꯝꯒꯤꯗꯣ ꯌꯥꯝ ꯂꯩꯕꯅꯦꯍꯦ
ꯑꯣ ꯇꯥꯏꯌꯦ
ꯑꯩ ꯑꯩ ꯅꯪ ꯅꯪꯅ ꯍꯦꯟꯔꯝꯅꯤ ꯑꯩꯅ ꯑꯩ ꯅꯪꯅ ꯍꯦꯟꯅꯝꯃꯤꯀꯣ ꯑꯩꯈꯣꯏꯒꯤ ꯈꯨꯟꯗꯒꯤ ꯑꯩꯗꯤ ꯄꯥꯛ ꯈꯪꯅꯗꯦ
ꯑꯣ ꯑꯣ
ꯑꯩ ꯑꯩꯗꯤ ꯇꯤ ꯑꯦꯝ ꯑꯦꯜꯗꯒꯤꯅ ꯌꯥꯝ ꯈꯪꯅꯌꯦ ꯑꯩꯒꯤꯗꯤ ꯍꯥꯏ ꯑꯗꯨꯅ ꯑꯩ ꯑꯩꯅ ꯂꯩꯕꯗꯣ
ꯑ ꯑꯥ ꯑꯗꯨꯗꯤ ꯅꯪꯁꯨ ꯑꯩ ꯑꯩꯒꯤ ꯍꯦꯜꯂꯝꯅꯤꯗ ꯅꯣꯏ ꯂꯩꯀꯥꯏꯗ ꯂꯩꯕ ꯀꯔꯤ ꯍꯥꯏꯇꯔ ꯅꯣꯏ ꯁ꯭ꯀꯨꯜꯒꯤ ꯂꯩꯀꯥꯏꯒꯤ ꯃꯤꯁꯤꯡꯗꯤ ꯍꯦꯜꯂꯝꯅꯤ
ꯑ ꯍꯣꯏ ꯍꯣꯏꯅꯦ
ꯅꯪꯁꯦ ꯍꯣꯁꯇꯦꯜꯗ ꯑꯗꯨꯝ ꯂꯩꯌꯦꯅꯀꯣ ꯑꯗꯨꯗꯤ
ꯑꯥ ꯂꯩꯌꯦ ꯍꯣꯏ ꯍꯣꯏ ꯍꯥꯏ ꯁ꯭ꯀꯨꯜꯗꯒꯤꯅ ꯐꯥꯎꯔ ꯑꯗꯨ ꯀꯣꯂꯦꯖꯇ ꯃꯥꯁꯇꯔ ꯗꯤꯒ꯭ꯔꯤ ꯂꯣꯏꯕ ꯐꯥꯎ ꯑꯩ ꯍꯣꯁꯇꯦꯜꯗ ꯂꯩꯅꯤ
ꯎꯝ ꯂꯩꯌꯣ ꯂꯩꯌꯪ
ꯈꯜꯂꯣ ꯑꯩꯒꯤ ꯄꯨꯟꯁꯤꯥꯡ ꯇꯥꯡ꯫
ꯃꯤ ꯅꯨꯡꯉꯥꯏꯌꯦꯀꯣ ꯍꯣꯁꯇꯦꯜ ꯂꯩꯥꯏꯕꯁꯨ
ꯄꯨꯟꯁꯤ ꯇꯪꯈꯥꯏꯗꯤ ꯍꯣꯁꯇꯦꯜꯒꯤꯅꯤ ꯇꯧꯔꯅꯤ ꯑꯩꯗꯤ
ꯑꯗꯨꯅꯦ ꯅꯨꯡꯉꯥꯏꯕꯅꯦ ꯑꯗꯨꯁꯨ ꯁꯦꯁ ꯑꯩ ꯍꯣꯁꯇꯦꯜ ꯑꯃ ꯑꯐꯥꯎ ꯂꯩꯇ꯭ꯔꯦ ꯑꯗꯨ ꯑꯣꯏꯔꯁꯨ ꯅꯨꯡꯉꯥꯏꯌꯦ ꯍꯥꯏꯔ ꯍꯥꯏꯌꯦ
ꯑꯣ ꯅꯨꯡꯉꯥꯏꯕꯅꯦꯍꯦ ꯍꯥꯏꯕꯗꯤ ꯅꯨꯡꯉꯥꯏꯕꯅꯤ ꯄ꯭ꯔꯥꯏꯚꯦꯠꯁꯤ ꯄ꯭ꯔꯥꯏꯚꯦꯠꯁꯤꯒꯤꯗꯤꯀꯣ ꯂꯩ ꯂꯩꯗꯤ ꯂꯩꯇꯦ
ꯅꯤ ꯑꯁ ꯅꯨꯡꯁꯤꯌꯦ ꯑꯩ ꯈꯪꯉꯦ ꯏꯃꯥꯟꯅꯕꯤ ꯈꯣꯏ ꯍꯣꯁꯇꯦꯜ ꯂꯩꯕꯒꯤ ꯌꯥꯝ ꯅꯨꯡꯁꯤꯌꯦ ꯍꯥꯏꯌꯦ ꯋꯥꯔꯤ ꯂꯤꯔꯒ
ꯌꯥꯝ ꯅꯨꯡꯁꯤ ꯑꯗꯨ ꯑꯩꯈꯣꯏ ꯂꯣꯏꯕ ꯀꯥꯟꯗ ꯆꯠꯅꯤꯡꯉꯥꯏ ꯇꯧꯕꯗꯣ ꯑꯁ ꯌꯥꯝ ꯏꯃꯣꯁꯅꯦꯜ ꯇꯧꯅꯤꯍꯦ
ꯅꯪꯗꯣ ꯆꯍꯤ ꯑꯅꯤꯗꯤ ꯁꯨꯕ ꯃꯥꯜꯂꯦꯀꯣ ꯁꯤꯗ
ꯑꯣ
ꯎꯝ ꯑꯁꯤꯗ ꯅꯪ ꯇꯝꯕ ꯃꯐꯝꯗ
ꯑꯍꯨꯝ ꯁꯨꯗꯣꯏꯅꯦ ꯍꯣꯏ
ꯑꯍꯨꯝ ꯁꯨꯗꯣꯏꯔꯥ
ꯎꯝ ꯑꯍꯨꯝ ꯁꯨꯗꯣꯏꯅꯦ ꯂꯣꯏꯔꯦꯕ ꯆꯍꯤ ꯑꯅꯤꯒꯤꯗꯤ ꯑꯍꯨꯝ ꯎꯝ ꯂꯣꯏꯗꯣꯔꯦ
ꯀꯦꯔ
ꯑꯩꯗꯤ ꯑꯩꯗꯤ ꯑꯁꯤꯒꯨꯝꯕ ꯅꯠꯇꯦꯗ ꯑꯁ ꯑꯩꯒꯤ ꯢꯁꯀꯨꯜ ꯅꯣꯛ ꯅꯣꯛꯔꯝꯅꯤ ꯑꯩ ꯂꯣꯏꯔ ꯀꯥꯟꯗꯀꯣ ꯑꯁ ꯏꯕꯥꯏ ꯅꯣꯛꯔꯅꯤ
ꯅꯨꯡꯁꯤꯃꯟꯗꯅ ꯅꯣꯛ ꯅꯣꯛ ꯅꯣꯛꯂꯒ
ꯃꯤ ꯑꯇꯩꯗꯤ ꯀꯥꯞ ꯀꯥꯞꯂꯅꯤꯀꯣ ꯑꯁ ꯑꯩꯒꯤ ꯀ꯭ꯂꯥꯁꯃꯦꯠꯁꯤꯡꯗꯣ ꯇꯦ ꯃꯦꯜ ꯇꯤ ꯑꯦꯝ ꯑꯦꯜꯗ ꯇꯝꯕꯁꯤꯡꯅꯣ ꯅꯨꯕꯤꯅꯦ ꯌꯥꯝ ꯀꯥꯞꯏꯍꯦ ꯂꯣꯏꯕ
ꯍꯣꯏ ꯀ꯭ꯂꯥꯁ ꯁꯤꯛꯁ ꯗꯒꯤ ꯇꯨꯋꯦꯜꯞ ꯐꯥꯎ ꯇꯝ ꯇꯝꯔꯒ ꯂꯩꯃꯤꯟꯅꯕꯅꯤꯅ ꯐꯦꯃꯤꯂꯤꯒꯨꯝꯕ ꯂꯩꯥꯈ꯭ꯔꯦꯅ
ꯑꯩꯒꯤ ꯑꯣꯖꯥꯁꯤꯡꯁꯨ ꯌꯥꯝ ꯃꯤꯁ ꯇꯧꯕꯅꯦ ꯍꯣꯏ ꯑꯩꯈꯣꯏ ꯑꯣꯖꯥ ꯌꯥꯝ ꯐ꯭ꯔꯦꯟꯂꯤ ꯑꯣꯏꯕ ꯃꯣꯏꯁꯤꯡꯁꯨ
ꯎꯝ ꯑꯗꯨꯗꯤ ꯑꯩꯈꯣꯏ ꯈꯨꯟꯒꯤ ꯅꯨꯄꯤ ꯂꯧꯔꯒ ꯂꯥꯏꯈ꯭ꯔꯣꯅ
ꯍꯥ
ꯅꯪ ꯌꯥꯝ ꯅꯨꯡꯁꯤꯌꯦ ꯍꯥꯏ ꯅꯠꯇ꯭ꯔꯣ ꯃꯔꯛ ꯃꯔꯛꯇ ꯀꯣꯏꯕ ꯐꯪꯅꯤꯉꯥꯏ ꯂꯧꯈ꯭ꯔꯣ
ꯎꯝ ꯌꯥꯏꯌꯦ ꯑꯗꯨꯁꯨ ꯀꯣ